ꯂꯣꯇꯥ
ꯇꯥꯢꯑꯦ ꯍꯧꯒꯠꯂꯕꯣ ꯀꯩꯀꯩ ꯆꯥꯔꯒꯦ ꯉꯁꯤꯒꯤꯗꯤ
ꯑꯣ ꯉꯁꯤꯁꯦ ꯌꯥꯍꯧ ꯈꯔ ꯊꯦꯡꯗꯣꯛꯈ꯭ꯔꯦ ꯍꯥꯏꯕꯗꯤ ꯋꯥꯀꯤꯡ ꯆꯠꯄꯅꯦꯕꯀꯣ ꯅꯍꯥꯟꯒꯩꯗꯤ ꯊꯦꯡ ꯌꯥꯝ ꯀꯟꯅ ꯉꯟꯕ ꯅꯠꯇ꯭ꯔꯒꯁꯨ ꯑꯗꯨ ꯉꯁꯤꯗꯤ ꯋꯥꯥꯛꯀꯤꯡꯁꯦ ꯆꯠꯂꯔꯣꯏꯗꯕꯩ ꯃꯑꯣꯡꯗ ꯍꯥꯏꯞ ꯍꯥꯏꯅꯒꯤꯕ ꯍꯥꯏꯕ ꯇꯥꯔꯦ ꯑꯗꯨꯒꯤ ꯑꯩꯁꯨ ꯑꯗꯨꯝ ꯑꯥ ꯏꯁ ꯑꯁꯤꯗꯤ ꯆꯠꯁꯨ ꯆꯠꯂꯔꯣꯏꯗꯕꯣꯅ ꯑꯗꯨꯝ ꯏꯁꯥꯁꯦ ꯀꯩꯝꯇ ꯄꯥꯈꯠꯄ ꯌꯥꯎꯗꯕ ꯑꯗꯨꯝ ꯇꯨꯝꯊꯒꯤꯕꯩꯅꯦ ꯑꯗꯩ ꯅꯣꯡꯁꯨ ꯄꯠ ꯄꯠ ꯇꯥ ꯂꯩꯔꯝꯃꯦꯕꯀꯣ ꯑꯗꯨꯗꯒꯤ ꯑꯗꯨꯝ ꯇꯨꯝꯕꯗꯣ ꯅꯨꯡꯉꯥꯏꯒꯤꯕ ꯅꯨꯡꯁꯥꯁꯨ ꯀꯟꯅ ꯁꯥꯕ ꯑꯣꯏꯗꯤ ꯃꯤꯀꯞ ꯊꯣꯛꯂꯛꯀꯗꯧꯅꯦꯕ ꯅꯨꯡꯁꯥꯁꯨ ꯁꯥꯔꯝꯗꯕꯗꯩ ꯑꯗꯨꯝ ꯃꯤꯀꯞ ꯊꯣꯛꯇꯕꯗꯒꯤ ꯇꯨꯝꯃꯒ ꯂꯩ ꯕ꯭ꯔꯁ ꯇꯧꯗꯔꯤ ꯍꯥꯏꯇꯥꯔꯦ ꯐꯃꯨꯡ ꯃꯊꯛꯇꯅꯤ ꯍꯧꯖꯤꯛ ꯂꯩꯔꯤꯁꯦ ꯑꯗꯨ ꯅꯪꯗꯤ ꯉꯁꯤ ꯄꯨꯡ ꯀꯌꯥꯃꯨꯛꯇ ꯍꯧꯒꯠꯀꯦ ꯑꯗꯒꯤ ꯑꯌꯨꯛꯇꯒꯤ ꯍꯧꯖꯤꯛ ꯐꯥꯎꯕ ꯀꯩꯀꯩ ꯇꯧꯔꯒꯦ ꯅꯪꯗꯤ ꯌꯥꯍꯧꯗꯤ ꯈꯔ ꯉꯟꯕꯅꯦꯕꯀꯣ
ꯎꯗꯨꯝ ꯑꯩꯁꯨ ꯆꯞ ꯃꯥꯟꯅꯩ ꯉꯔꯥꯡꯀꯣ ꯕꯣꯟ ꯌꯦꯡꯕꯒꯤ ꯄꯨꯡ ꯑꯍꯨꯝ ꯑꯅꯤ ꯃꯈꯥꯏꯗ ꯇꯨꯝꯕ ꯆꯪꯉꯦ ꯑꯗꯨꯁꯨ ꯌꯥꯗꯕꯤ ꯑꯍꯨꯝ ꯁ꯭ꯋꯥꯏꯗ ꯇꯨꯝꯃꯦꯕꯀꯣ ꯑꯗꯒꯤꯗꯤ ꯀꯩ ꯍꯥꯏꯅꯤ ꯑ ꯍꯧꯒꯠꯂꯛꯄꯁꯨ ꯄꯨꯡ ꯃꯔꯤ ꯃꯈꯥꯏ ꯇꯨꯝꯃꯤꯁꯤ ꯃꯇꯝ ꯁꯥꯡꯗ꯭ꯔꯦ ꯍꯥꯏꯇꯥꯔꯦ ꯍꯣꯏ ꯉꯥꯡ ꯏꯕꯥꯅꯤ ꯋꯥꯔꯤ ꯁꯥꯟꯅꯔꯕ ꯃꯇꯨꯡꯗꯀꯣ ꯄꯨꯡ ꯇꯔꯥ ꯃꯈꯥꯏ ꯑꯗ꯭ꯋꯥꯢꯗꯩ ꯇꯨꯝꯃꯝꯗꯧ ꯃꯥꯜꯂꯦ ꯇꯔꯥ ꯃꯈꯥꯏꯗꯩ ꯇꯨꯝꯕꯅ ꯄꯨꯡ ꯕꯥꯔꯣ ꯃꯈꯥꯏ ꯈꯤꯇꯪ ꯍꯦꯜꯂꯛꯄꯗ ꯍꯧꯒꯠꯂꯦꯕꯀꯣ ꯑꯗꯨꯝꯀꯥꯟꯗ ꯄꯨꯡ ꯍꯥꯏꯗꯤ ꯑꯅꯤ ꯑꯍꯨꯝ ꯇꯨꯝꯒ꯭ꯔꯦ ꯃꯔꯛꯇ ꯑꯃꯨꯛ ꯕꯣꯟ ꯌꯦꯡꯕꯗꯨꯅ ꯄꯨꯡ ꯑꯍꯨꯝꯗꯩ ꯑꯃꯨꯛ ꯃꯔꯤ ꯃꯈꯥꯏ ꯍꯣꯢ ꯑꯗꯨꯝ ꯃꯔꯤ ꯃꯉꯥ ꯑꯗꯨꯃꯥꯏꯅ ꯇꯨꯝꯃꯝꯗꯧ ꯃꯥꯜꯂꯤ ꯑꯗꯨꯒ ꯅꯍꯥꯟꯈꯩ ꯐꯖꯅ ꯇꯨꯝꯕꯅꯤ ꯉꯔꯥꯡ ꯇꯨꯝꯁꯤꯠ ꯐꯥꯍꯧꯗ꯭ꯔꯦꯕꯀꯣ ꯏꯁꯥ ꯑꯗꯨꯝ ꯆꯣꯛꯊꯒꯨꯝ ꯀꯩꯒꯨꯝ ꯇꯧꯔꯒ ꯑꯗꯨꯝ ꯇꯨꯝꯒꯦꯅ ꯑꯃꯨꯛ ꯇꯧꯋꯦ ꯐꯣꯟꯗꯨ ꯑꯃꯨꯛ ꯌꯦꯡꯉꯦ ꯑꯗꯩ ꯇꯨꯝꯕ ꯑꯃꯨꯛ ꯌꯥꯗ꯭ꯔꯦ ꯑꯉꯥꯡꯈꯩꯃꯨꯛ ꯑꯣꯟꯖꯤꯜꯂꯛꯑꯦ ꯑꯗꯨꯃꯥꯏꯅ ꯇꯧꯕꯗꯒꯤ ꯇꯨꯝꯗꯤ ꯇꯨꯝꯗ꯭ꯔꯦ ꯑꯗꯣ ꯍꯣꯏ ꯆꯥꯕꯁꯨ ꯊꯣꯏꯗꯣꯛꯄ ꯉꯁꯤꯗꯤ ꯆꯥꯗ꯭ꯔꯦ ꯍꯥꯏꯕ ꯇꯤ ꯗꯨꯝ ꯂꯩꯔꯦ ꯑꯗꯨ ꯉꯥꯛꯇꯪ ꯂꯩꯔꯕꯗꯤ ꯑꯗꯨꯝ ꯉꯔꯥꯡꯁꯨ ꯆꯨꯖꯥꯛ ꯐꯨꯠꯄ ꯂꯩꯌꯦꯕꯀꯣ ꯅꯨꯡꯗꯥꯡ ꯐꯨꯠꯄꯅꯦꯕ ꯑꯗꯨ ꯇꯧꯔꯒ ꯈꯔ ꯆꯥꯔꯅꯤ ꯑꯗꯨꯒ ꯑꯆꯝꯕꯒꯨꯝꯕ ꯆꯥꯕꯅ ꯐꯩꯌꯦꯅꯀꯣ ꯊꯥꯎ ꯅꯨꯡ ꯀꯩꯗꯣ ꯆꯥꯅꯤꯡꯇꯕ ꯍꯥꯏꯇꯥꯔꯦ ꯑꯗꯨꯝ ꯆꯥꯕꯗꯤ ꯑꯗꯨꯝ ꯂꯩ ꯕꯦꯀꯔꯤ ꯑꯆꯥꯄꯣꯠꯅꯤ ꯈꯪꯗꯦ ꯇꯟꯅꯤ ꯈꯪ ꯑꯗꯨꯝ ꯆꯥꯕ ꯌꯥꯏꯕꯣ ꯀꯣ ꯑꯗꯨ ꯇꯥꯔꯒꯁꯨ ꯏꯁꯥꯅ ꯆꯥꯅꯤꯡꯗꯕ ꯐꯥꯎꯕꯗꯣ ꯑꯗꯨꯃꯥꯏꯅ ꯇꯧꯕꯒꯤ ꯆꯥꯗꯦꯗ
ꯑꯣ ꯑꯗꯣ ꯑꯩꯒꯤ ꯑꯣꯏꯅꯕꯨꯗꯤꯀꯣ ꯍꯧꯖꯤꯛ ꯕ꯭ꯔꯁ ꯇꯧꯊꯣꯛꯑꯅꯤ ꯑꯗꯨꯒ ꯆꯥꯕꯨꯗꯤ ꯊꯛ ꯇꯣꯏꯅꯦꯕꯀꯣ ꯑꯗꯣ ꯆꯥꯕ ꯍꯥꯏꯁꯦ ꯑꯩꯈꯣꯏꯒꯤꯗꯤ ꯑꯃꯨꯛ ꯍꯣꯏ ꯅꯣꯡ ꯐꯥꯗꯣꯛ ꯅꯣꯡ ꯐꯥꯗꯣꯛ ꯅꯠꯇ꯭ꯔꯒꯁꯨ ꯆꯨꯖꯥꯛꯀꯨꯝꯕ ꯑꯗꯨꯝ ꯐꯨꯠꯄ ꯌꯥꯎꯋꯦꯕꯀꯣ ꯑꯗꯨ ꯑꯣꯏꯒ ꯆꯨꯖꯥꯛꯀ ꯑꯃꯨꯛ ꯑꯌꯨꯛꯀꯤ ꯕ꯭ꯔꯦꯛꯐꯥꯁ ꯑꯣꯏꯅ ꯆꯥꯒ ꯊꯑꯣꯏꯅ ꯆ ꯆꯥꯕꯁꯤꯗ ꯑꯩꯗꯤ ꯑꯃꯨꯛ ꯄꯨꯛꯁꯦ ꯏꯊꯟ ꯊꯟꯊꯕꯣꯏ ꯑꯗꯨꯝ ꯈꯟꯕꯗꯣ ꯑꯗꯨꯃꯥꯏꯅ ꯇꯧꯋꯦꯕꯀꯣ ꯍꯥꯏꯕꯗꯤ ꯆꯨꯖꯥꯛꯇꯨꯁꯨ ꯒ꯭ꯔꯨꯞ ꯒ꯭ꯔꯨꯞ ꯆꯥꯖꯤꯟꯕ ꯌꯥꯕ ꯑꯣꯏꯗꯤ ꯐꯕ ꯅꯠꯇꯕꯤꯗ ꯁꯨꯝ ꯑꯃꯃꯝꯇꯪ ꯑꯣꯏꯅ ꯃꯥꯒꯤ ꯃꯔꯨ ꯃꯔꯨ ꯑꯣꯏꯅ ꯂꯩꯈꯤꯕꯒꯤꯀꯣ ꯆꯥꯕꯗ ꯑꯩꯈꯣꯏꯒꯤ ꯃꯁꯤꯡ ꯃꯆꯦꯠ ꯆꯥꯕꯩ ꯇꯥꯏꯞꯇ ꯇꯧꯕꯗꯨ ꯃꯄꯨꯝ ꯑꯣꯏꯅ ꯐꯥꯗꯕꯩ ꯇꯥꯏꯞ ꯑꯗꯨ ꯋꯥꯈꯜꯗꯒꯣ ꯑꯗꯨꯃꯥꯏꯅ ꯍꯦꯛꯇ ꯈꯟꯕꯗꯣ ꯇꯧꯍꯩꯕ ꯑꯗꯨꯅ ꯆꯨꯖꯥꯛ ꯆꯥꯕꯁꯦ ꯆꯥꯔꯒꯁꯨ ꯆꯨꯖꯥꯛ ꯈꯛꯇ ꯅꯠꯇꯕ ꯑ ꯑꯇꯣꯞꯄ ꯁꯥꯏꯗꯇꯁꯨ ꯑꯃ ꯍꯦꯛꯇ ꯆꯥꯗꯕꯗ ꯅꯨꯡꯉꯥꯏꯇꯦꯕꯀꯣ ꯑꯗꯨꯅ ꯑꯩꯈꯣꯏꯒꯤꯗꯤ ꯑꯗꯨꯝ ꯃꯔꯛ ꯃꯔꯛꯇ ꯆꯥꯏ ꯆꯨꯖꯥꯛꯇꯨꯁꯨ ꯑꯗꯨꯒ ꯑꯩꯒꯤ ꯑꯣꯏꯅꯗꯤ ꯑꯗꯨꯝ ꯌꯥꯝ ꯀꯟꯅ ꯊꯥꯎ ꯍꯣꯏ ꯃꯤ ꯑꯗꯨꯝ ꯍꯥꯏꯅꯕꯕꯨꯗꯤ ꯂꯩ꯫ ꯀꯣ ꯊꯥꯎ ꯑꯣꯏꯅ ꯆꯥꯁꯤꯟꯕꯁꯨ ꯅꯨꯡꯉꯥꯏꯇꯦ ꯈꯣꯠꯇꯦꯅꯀꯣ ꯑꯩ ꯌꯥꯍꯧꯕꯒ ꯆꯥꯕꯖꯦ ꯑꯗꯣ ꯑꯩꯗꯤ ꯑꯗꯨꯝ ꯇꯟꯒꯨꯝꯕ ꯄꯔꯊꯥꯒꯨꯝꯕ ꯆꯥꯕꯁꯤꯁꯨ ꯌꯥꯝ ꯄꯥꯝꯃꯦꯕꯀꯣ꯫ ꯑꯗꯨꯅ ꯑꯗꯨꯝꯃ ꯇꯟꯒꯨꯝꯕ ꯄꯔꯊꯥꯅ ꯑꯗꯨꯝ ꯃꯔꯛ ꯃꯔꯛꯇ ꯕ꯭ꯔꯦꯛꯐꯥꯁ ꯑꯣꯏꯅ ꯆꯥꯕꯁꯨ ꯌꯥꯎꯋꯦ꯫ ꯑꯗꯨ ꯅꯠꯇ꯭ꯔꯒꯗꯤ ꯑꯗꯨꯝ ꯕꯦꯀꯔꯤꯒꯤꯀꯣ ꯑꯗꯨꯝ ꯕ꯭ꯔꯦꯗꯀꯨꯝꯕꯅꯤ ꯈꯪꯗꯦ ꯅꯠꯇ꯭ꯔꯒ ꯗꯣꯅꯠꯀꯨꯝꯕꯅꯤ ꯈꯪꯗꯦ꯫ ꯑꯗꯨꯃꯥꯏꯅ ꯆꯥꯏ ꯍꯥꯏꯇꯥꯔꯦ ꯃꯣꯏꯒꯨꯝꯕ ꯆꯥꯈꯤꯕꯁꯤꯅ ꯑꯃꯨꯛ ꯏꯕꯨꯛꯇ ꯏꯄꯦꯟ ꯈꯤꯇꯪ ꯄꯦꯟꯈꯤꯕꯗꯧꯅ ꯇꯧꯕꯗꯨꯀꯣ꯫ ꯕ꯭ꯔꯦꯛꯐꯥꯁ ꯆꯥꯕꯒꯤ ꯊꯜ ꯕꯗꯧꯅ ꯈꯟꯕꯗꯣ ꯇꯧꯋꯦꯕꯀꯣ ꯅꯠꯇ꯭ꯔꯕ ꯇꯥꯔꯒꯗꯤ ꯑ ꯀꯩꯝꯇ ꯆꯥꯗꯕꯗꯨꯗꯤ ꯉꯝꯗꯦꯕꯀꯣ ꯍꯥꯏꯕꯗꯤ ꯁꯨꯝ ꯑꯩꯈꯣꯏꯗꯤ ꯕ꯭ꯔꯦꯛꯐꯥꯁꯁꯤꯃ ꯑꯗꯨꯝ ꯅꯣꯡꯃꯒꯤ ꯁꯣꯏꯗꯅ ꯆꯥꯔꯛꯏꯁꯦ ꯆꯍꯤꯁꯦ ꯌꯥꯝꯈꯠꯂꯦꯕꯀꯣ ꯑꯗꯨꯅ ꯑꯗꯨꯝ ꯃꯇꯝ ꯍꯦꯛ ꯌꯧꯔꯛꯄꯒ ꯕ꯭ꯔꯦꯛꯐꯥꯁ ꯆꯥꯍꯧꯗ꯭ꯔꯒꯗꯤ ꯑꯗꯨꯝ ꯀꯩꯗꯧꯝꯃ ꯋꯥꯠꯂꯤꯅ ꯋꯥꯈꯜꯗ ꯅꯨꯡꯉꯥꯏꯇꯕꯗꯣ ꯑꯗꯨꯃꯥꯏꯅ ꯑꯣꯏꯌꯦꯕꯀꯣ ꯑꯗꯨ ꯅꯣꯏꯅ ꯑꯃꯨꯛ ꯁꯨꯝ ꯇꯣꯏꯅ ꯆꯥꯈꯤꯗꯕꯒꯤ ꯑꯗꯨꯝ ꯊꯣꯏꯅ ꯈꯟꯖꯤꯟꯗꯕ ꯑꯣꯏꯔꯝꯕꯁꯨ ꯌꯥꯏꯕꯀꯣ꯫ ꯁꯨꯝ ꯆꯥꯔꯛꯄ ꯑꯩꯈꯣꯏꯗꯗꯤ ꯑꯃꯨꯛ ꯕ꯭ꯔꯦꯛꯐꯥꯁꯁꯦ ꯌꯥꯎꯗ꯭ꯔꯗꯤ ꯅꯨꯡꯉꯥꯏꯇꯦꯕ ꯑꯗꯒꯤ ꯑ ꯑꯆꯝꯕ ꯈꯛꯇꯪ ꯆꯥꯕ ꯍꯥꯏꯗꯨꯁꯨꯨ ꯑꯁ ꯍꯩꯅꯈꯤꯗ꯭ꯔꯦ ꯍꯥꯏꯇꯥꯔꯦ ꯑꯗꯨꯝ ꯇꯟꯒꯨꯝꯕ ꯄꯔꯥꯊꯥꯒꯨꯝꯕꯁꯦ ꯑꯗꯨꯝ ꯆꯥꯁꯜꯂꯦꯕꯀꯣ ꯑꯗꯨꯃꯥꯏꯅ ꯊꯣꯏꯅ ꯑꯗꯨꯗ ꯌꯥꯝ ꯅꯨꯡꯉꯥꯏꯇꯕ ꯈꯣꯠꯇꯕꯗꯣ ꯀꯩꯁꯨ ꯐꯥꯎꯗꯦꯕꯀꯣ ꯏꯁꯥꯗ ꯑꯗꯨꯅ ꯍꯦꯟꯅ ꯏꯕꯨꯛ ꯊꯟꯕꯗꯧꯅ ꯈꯟꯕꯗꯣ꯫ ꯑꯗꯨ ꯅꯣꯏ ꯑꯗꯨꯗꯤ ꯉꯁꯤꯗꯤ ꯆꯥꯛ ꯌꯦꯟꯁꯥꯡꯗꯤ ꯍꯥꯏꯕꯗꯤ ꯄꯨꯟꯅ ꯑꯗꯨꯝ ꯆꯥꯔꯗꯣꯔꯤꯕ꯭ꯔꯥ ꯑꯌꯨꯛꯁꯤ ꯅꯠꯇ꯭ꯔꯒ ꯇꯣꯉꯥꯟ-ꯇꯣꯉꯥꯟ ꯊꯣꯡꯅꯗꯣꯏꯔꯒ ꯊꯥꯡꯉꯒ ꯆꯥꯗꯣꯏꯔꯥ꯫ ꯀꯃꯥꯏꯅ ꯇꯧꯗꯣꯏꯅꯣ ꯑꯌꯨꯛ ꯆꯛ ꯆꯥꯕꯁꯤꯗ꯫
ꯑꯩꯈꯣꯏꯒꯤꯗꯤꯀꯣ ꯍꯥꯏꯗꯤ ꯑꯩꯈꯣꯏ ꯏꯃꯨꯡꯒꯤꯗꯤ ꯊꯣꯡꯗ꯭ꯔꯁꯨ ꯌꯥꯔꯦ ꯍꯥꯏꯕꯗꯤ ꯆꯥꯛꯇꯣ ꯆꯥꯛ ꯊꯣꯡꯗꯧꯁꯨ ꯆꯥꯅꯉꯥꯏ ꯂꯩꯇ꯭ꯔꯦꯕ ꯑꯩꯈꯣꯏ ꯕꯥꯁꯨ ꯊꯕꯛ ꯆꯠꯈ꯭ꯔꯦꯕꯀꯣ꯫ ꯑꯩꯈꯣꯏ ꯏꯅꯥꯎꯄꯥꯅꯦ ꯑꯩꯅꯦ ꯑꯗꯨꯝ ꯈꯦꯆꯤ ꯆꯥꯔꯨꯕ ꯃꯐꯝ ꯆꯥꯔꯨꯕ ꯌꯥꯔꯦ ꯑꯩꯈꯣꯏꯃ ꯑꯩꯈꯣꯏ ꯃꯃꯥꯁꯨ ꯉꯥꯏꯔꯦ꯫ ꯑꯗ ꯑꯩꯈꯣꯏ ꯕꯥꯒꯤ ꯁꯔꯨꯛ ꯈꯔ ꯄꯨꯕꯤꯔꯛꯑꯒ ꯑꯗꯨꯃꯥꯏꯅ ꯇꯧꯕ ꯌꯥꯏ ꯑꯗꯣ ꯏꯃꯥꯟꯅ ꯃ ꯑꯃ ꯂꯥꯛꯀꯅꯤ ꯍꯥꯏꯕ ꯑꯗꯣ ꯃꯥ ꯂꯥꯛꯄꯩꯅ ꯑꯃꯨꯛ ꯀꯩ ꯍꯥꯏꯅꯤ ꯆꯥꯛꯇꯣ ꯈꯤꯇꯪ ꯊꯣꯡꯉꯒ ꯑꯗꯨꯝ ꯏꯟꯖꯥꯡ ꯑꯍꯥꯎꯕ ꯑꯃ ꯑꯗꯨꯃꯥꯏꯅ ꯊꯣꯡꯗ ꯇꯥꯔꯒꯗꯤ ꯑꯗꯨꯝ ꯋꯥꯈꯟꯗ ꯈꯜꯂ ꯂꯩꯕꯗꯣ꯫ ꯑꯗꯨꯃꯥꯏꯅ ꯇꯧꯋꯦꯕꯀꯣ ꯑꯗꯨꯝ ꯆꯥꯛꯇꯤ ꯈꯔ ꯊꯣꯡꯉꯅꯤ ꯑꯗꯨꯝ ꯏꯟꯖꯥꯡꯒꯨꯝꯕ ꯑꯗꯨꯗꯤ ꯃꯥ ꯂꯥꯛꯀꯥꯟꯗ ꯈꯜꯂꯖꯤ ꯀꯩ ꯆꯥꯅꯤꯡꯒꯦꯗꯀꯣ ꯃꯥꯅ ꯑꯗꯨꯝ ꯌꯦꯟ ꯆꯥꯅꯤꯡꯕ꯭ꯔꯥ ꯉꯥ ꯆꯥꯅꯤꯡꯕ꯭ꯔꯥ ꯅꯠꯇ꯭ꯔꯒ ꯑꯣꯛꯀꯨꯝꯕ ꯆꯥꯅꯤꯡꯕ꯭ꯔꯥ ꯑꯗꯨꯃꯥꯏꯅ ꯍꯜꯍꯜꯂꯒꯦ ꯑꯗꯨꯒ ꯃꯥꯅ ꯄꯥꯝꯕ ꯑꯗꯨꯃꯥꯏꯅ ꯇꯧꯔ ꯊꯣꯡꯕꯤꯔꯒꯦ ꯂꯥꯛꯇꯕꯁꯨ ꯀꯨꯏꯔꯦ ꯎꯅꯒꯤꯗꯕꯁꯨ ꯀꯨꯏꯔꯦꯕꯀꯣ꯫ ꯃꯣꯏꯒ ꯑꯩꯈꯣꯏꯒꯩꯗꯤ ꯄꯨꯡ ꯀꯩ ꯍꯥꯏꯅꯤ ꯏꯃꯨꯡ ꯃꯅꯨꯡꯗꯧꯅ ꯇꯧꯔꯒ ꯑꯩꯈꯣꯏꯗꯁꯨ ꯑꯗꯨꯝ ꯐꯅꯌꯥꯝ ꯀꯨꯏꯅ ꯂꯩꯔꯝꯕ ꯃꯣꯏꯗꯁꯨ ꯐꯅꯌꯥꯝ ꯀꯨꯏꯅ ꯂꯩꯔꯝꯕ ꯑꯁꫭꯁꯤꯡ ꯇꯧꯔꯝꯕꯅꯦꯕ꯫ ꯍꯣꯏ ꯑꯗꯒꯤꯗꯤ ꯃꯥꯁꯨ ꯃꯈꯥ ꯀꯩꯀꯩ ꯑꯗꯨꯝ ꯇꯝꯕ ꯈꯣꯠꯄ ꯇꯧꯈꯤꯕꯗꯒꯤ ꯂꯥꯛꯈꯤꯗꯦ ꯍꯣꯏ ꯂꯥꯛꯇꯦ ꯍꯥꯏꯕꯗꯤ ꯌꯥꯗꯦ ꯑꯗꯨꯝ ꯃꯔꯛꯇ ꯂꯥꯛꯑꯦ ꯑꯗꯨ ꯇꯥꯔꯁꯨ ꯅꯍꯥꯟꯋꯥꯏꯗꯅ ꯌꯥꯝ ꯂꯥꯛꯇꯅ ꯈꯣꯠꯇꯅ ꯇꯧꯕꯗꯣ ꯑꯗꯨꯃꯥꯏꯅ ꯑꯣꯏꯒꯤꯗꯕ ꯍꯥꯏꯇꯥꯔꯦ꯫ ꯑꯗꯨꯗꯒꯤ ꯑꯃꯨꯛꯇꯪ ꯄꯨꯟꯕꯅꯤꯅ ꯑꯗꯨꯝ ꯐꯖꯅ ꯑꯗꯨꯝ ꯆꯥꯃꯤꯟꯅꯒꯦꯅ ꯈꯟꯕꯀꯣ ꯑꯗꯨꯒꯤꯅꯤꯗ꯫
ꯍꯣꯏ ꯑꯗꯨꯕꯨꯗꯤ ꯐꯩꯌꯦ ꯑꯗꯨꯃꯥꯏꯅ ꯍꯥꯏꯕꯗꯤ ꯃꯤ ꯑꯃ ꯂꯩꯕꯗꯣꯀꯣ ꯅꯪꯅꯁꯨ ꯆꯠꯄꯗ ꯀꯣꯏꯗꯕ ꯃꯥꯅꯁꯨ ꯂꯥꯛꯄꯗ ꯍꯦꯛ ꯀꯣꯏꯖꯗꯕ꯫ ꯑꯗꯨꯃꯥꯏꯅ ꯂꯩꯃꯤꯟ ꯂꯩꯕꯗꯣ ꯌꯥꯝ ꯅꯨꯡꯉꯥꯏꯕꯅꯤ ꯍꯥꯏꯕꯗꯤ ꯅꯣꯡ ꯐꯥꯗꯣꯛ ꯋꯥꯈꯜꯁꯦ ꯅꯨꯡꯉꯥꯏꯊꯣꯛꯄꯅꯦꯕꯀꯣ ꯈꯪꯗꯦꯗ ꯑꯗꯨꯝ ꯑꯃ ꯑꯃꯒꯤ ꯋꯥ ꯁꯨꯛꯅꯠ ꯅꯠꯇꯦ ꯅ ꯊꯥꯏꯅ ꯎꯅꯔꯨꯗ꯭ꯔꯕ ꯃꯤꯒꯨꯝꯕ ꯎꯠ ꯊꯦꯡꯅꯔꯒ ꯍꯥꯏꯕꯗꯤ ꯏꯁꯥꯅ ꯌꯥꯝ ꯄꯨꯟꯒꯤꯕ ꯃꯤ ꯍꯥꯏ ꯇꯔꯦꯀꯣ ꯊꯦꯡꯅꯔꯒ ꯎꯅꯔꯒ ꯑꯗꯨꯃꯥꯏꯅ ꯆꯥꯛ ꯆꯔꯥ ꯑꯃ ꯆꯥꯃꯤꯟꯅꯕꯒ ꯍꯥꯏꯕꯁꯦ ꯌꯥꯝ ꯅꯨꯡꯉꯥꯏꯕꯅꯤ꯫ ꯆꯥꯕꯗꯨ ꯈꯛꯀꯤ ꯋꯥ ꯅꯠꯇꯕꯀꯣ ꯋꯥꯔꯤ ꯋꯥꯇꯥꯏ ꯇꯧꯒꯅꯤ ꯑꯗꯒꯤ ꯎꯅꯒꯤꯗꯕꯗꯨ ꯀꯨꯏꯔꯕꯅ ꯀꯃꯥꯟ ꯀꯃꯥꯏꯟ ꯇꯧꯕ ꯈꯣꯠꯄ ꯂꯩꯗꯅꯀꯣ ꯑꯅꯧ ꯑꯅꯧꯕ ꯋꯥꯔꯤꯁꯤ ꯅꯍꯥꯟꯗꯥꯒꯤ ꯀꯩꯁꯨ ꯐꯣꯟꯗ ꯀꯩꯗ ꯐꯥꯎꯅꯩ ꯍꯥꯏꯔꯒꯥꯁꯨ ꯑꯈꯣꯏꯅ ꯍꯦꯛꯇꯥ ꯀꯨꯞꯊꯔꯒ ꯁꯛꯀꯥ ꯁꯛꯀꯥ ꯎꯅꯔꯒ ꯁꯥꯟꯅꯕ ꯑꯗꯨꯃꯥꯏꯅꯗꯤ ꯁꯥꯟꯅꯕ ꯌꯥꯕ ꯅꯠꯇꯦꯕ ꯅꯠꯇ꯭ꯔꯥ ꯑꯗꯨꯅ ꯎꯅꯔꯒ ꯑꯗꯨꯃꯥꯏꯅ ꯇꯧꯕꯁꯦ ꯌꯥꯝ ꯋꯥꯈꯜ ꯅꯧꯊꯣꯛꯄꯅꯦ ꯅꯨꯡꯉꯥꯏꯕꯅꯦ ꯍꯥꯏꯕꯗꯤ ꯊꯥꯏꯅꯒꯤ ꯅꯨꯡꯉꯥꯏꯒꯤꯕ ꯑꯗꯩ ꯑꯋꯥ ꯅꯨꯡꯉꯥꯏ ꯃꯌꯥꯝꯗꯣ ꯂꯣꯏ ꯅꯤꯡꯖꯤꯡꯉꯒꯥꯀꯣ ꯍꯦꯟꯅ ꯍꯧꯖꯤꯛꯇꯥ ꯊꯥꯏꯅ ꯋꯥꯒꯤꯕꯗꯨꯣ ꯅꯤꯡꯖꯤꯡꯉꯒꯥ ꯋꯥꯠꯁꯤꯟꯕ ꯅꯠꯇꯕ ꯑꯗꯨꯝ ꯍꯦꯟꯅ ꯏꯁꯥꯗ ꯑꯦ ꯁꯨꯃꯥꯏ ꯁꯨꯃꯥꯏꯟ ꯇꯧꯒꯤꯕ ꯈꯣꯠꯈꯤꯕ ꯂꯩꯗꯅꯀꯣ ꯅꯨꯡꯉꯥꯏꯕꯅꯦꯕ ꯑꯗꯨꯅ ꯈꯪꯗꯦ ꯑꯗꯨꯅ ꯑꯩꯒꯤ ꯋꯥꯅꯁꯨ ꯑꯗꯨꯝ ꯂꯥꯛꯑꯒꯗꯤ ꯐꯖꯅ ꯄꯨꯜꯂꯣ ꯍꯥꯏꯅꯤꯡꯉꯦ ꯍꯥꯏꯕ ꯇꯥꯔꯦ ꯑꯗꯨꯒ ꯑꯗꯨꯝ ꯀꯩꯅꯣꯝꯇꯥ ꯑꯣꯏꯔꯁꯨ ꯆꯥꯃꯤꯟꯅꯕ ꯍꯥꯏꯕꯗꯨꯅ ꯆꯥꯕꯈꯛꯀꯤ ꯋꯥ ꯅꯠꯇꯕꯤꯗ ꯃꯇꯝꯗꯣ ꯈꯤꯇꯪ ꯁꯥꯡꯗꯣꯛꯅ ꯄꯨꯟꯕꯗꯨꯗ ꯅꯨꯡꯉꯥꯏꯗꯅꯀꯣ ꯑꯗꯒꯤ ꯆꯥꯛ ꯑꯃ ꯆꯥꯒꯤꯕ ꯍꯥꯏꯕꯁꯤꯅ ꯃꯄꯨꯝ ꯐꯥꯕꯗꯧꯅ ꯈꯟꯕꯅꯦꯕ ꯋꯥꯈꯜꯗꯀꯣ ꯍꯥꯏꯕꯗꯤ ꯃꯤ ꯑꯃ ꯂꯥꯛꯄꯤꯔꯒ ꯑꯗꯨꯃꯥꯏꯅ ꯌꯨꯝꯗ ꯆꯥꯛꯀꯖꯥ ꯆꯥꯗꯅ ꯍꯟꯒꯤꯕꯁꯦ ꯏꯅꯨꯡ ꯅꯨꯡꯉꯥꯏꯇꯕꯗꯨꯀꯣ ꯅꯣꯡ ꯐꯥꯗꯣꯛ ꯂꯥꯛꯄ ꯃꯤꯅꯤꯅꯀꯣ ꯑꯗꯩ ꯅꯨꯡꯇꯤꯒꯤ ꯁꯨꯝ ꯉꯍꯥꯛ ꯆꯪꯊꯣꯛ ꯆꯡꯁꯤꯟ ꯇꯧꯅꯕꯗꯨ ꯑꯃ ꯑꯣꯏꯔꯦ ꯑꯗꯨꯃꯥꯏꯅ ꯇꯥꯡꯅ ꯂꯥꯛꯄ ꯃꯤꯗꯗꯤ ꯆꯥꯛ ꯑꯃ ꯄꯦꯟꯅ ꯆꯥꯒꯤꯗꯕꯗꯣ ꯌꯥꯝ ꯅꯨꯡꯉꯥꯏꯇꯕꯅꯦꯕ ꯑꯗꯨꯅ ꯍꯪꯉꯣ ꯑꯗꯨꯒ ꯑꯗꯨꯝ ꯀꯩꯅꯣ ꯀꯩꯅꯣ ꯂꯣꯏꯁꯤ ꯕ ꯌꯥꯕꯗꯣ ꯑꯗꯨ ꯅꯠꯇ꯭ꯔꯥꯒꯁꯨꯀꯣ ꯅꯪ ꯑꯗꯨꯝ ꯆꯥꯎꯔꯥꯛꯄ ꯑꯃ ꯍꯪꯅꯕ ꯅꯪꯉꯒꯥꯗꯤ ꯍꯪꯅꯔꯒꯥꯁꯨꯀꯣ ꯅꯪ ꯑꯗꯨꯝ ꯇꯦꯛ ꯇꯦꯛ ꯁꯦꯝꯒꯠ ꯁꯥꯒꯠꯄ ꯍꯧꯔꯒꯁꯨ ꯌꯥꯕꯗꯤ ꯌꯥꯗꯧ ꯃꯥꯜꯂꯦꯕꯀꯣ ꯃꯥ ꯂꯥꯛꯑꯒꯥꯁꯨ ꯑꯃꯨꯛ ꯈꯤꯇꯪ ꯆꯥꯛꯇꯨ ꯊꯦꯡꯉꯒꯥꯗꯤ ꯃꯨꯛ ꯆꯥꯛ ꯂꯥꯝꯕ ꯈꯣꯠꯄ ꯍꯥꯏꯕ ꯑꯃꯁꯨ ꯂꯩꯗꯅ ꯑꯗꯨ ꯈꯦꯆ꯭ꯔꯤꯒꯨꯝꯕꯗꯣ ꯍꯥꯟꯅ ꯈꯔ ꯄꯤꯖꯒꯦꯁꯨ ꯌꯥꯕꯨꯗꯤ ꯌꯥꯏꯗ ꯅꯣꯏ ꯌꯨꯝꯗ ꯍꯧꯋꯤꯗꯣꯀꯣ
ꯌꯨꯝꯗ ꯍꯧꯕ ꯅꯠꯇꯤꯌꯦ ꯈꯦꯆ꯭ꯔꯤ ꯍꯧꯕ ꯍꯥꯏꯁꯦ ꯑꯈꯣꯏ ꯃꯥꯟꯗꯣꯞꯇꯥꯀꯣ ꯄꯨꯜꯂꯞ ꯇꯧꯔꯒ ꯍꯧꯗꯣꯏꯅꯦꯕ ꯑꯗꯣ ꯍꯧꯖꯤꯛꯀꯥꯟꯖꯦ ꯈꯦꯆꯤ ꯍꯧꯕꯤꯟꯅꯕ ꯃꯤꯖꯦ ꯂꯩꯇ꯭ꯔꯦꯕ ꯑꯈꯣꯏꯑꯝꯆꯥ ꯍꯥꯟꯅ ꯌꯥꯎꯔꯝꯕꯗꯨꯁꯨ ꯃꯣꯏꯁꯨ ꯈꯣꯏ ꯀꯥꯗ ꯊꯕꯛ ꯇꯧꯕꯒꯤ ꯃꯄꯥꯟ ꯂꯝꯗ ꯂꯩꯕꯀꯣ ꯑꯗꯨ ꯆꯠꯈ꯭ꯔꯦꯕꯀꯣ ꯑꯗꯒꯤ ꯂꯩꯁꯥꯕꯤ ꯃꯌꯥꯝ ꯂꯩꯕꯁꯨ ꯈꯣꯏ ꯆꯦꯆꯦ ꯍꯣꯏ ꯏꯆꯟ ꯅꯨꯞ ꯄꯤ ꯈꯔ ꯂꯩꯕꯁꯨ ꯃꯣꯏꯁꯨ ꯃꯥꯏ ꯃꯥꯏ ꯍꯥꯏꯗꯤ ꯗꯨꯝ ꯁꯨꯝ ꯌꯨꯝꯗ ꯂꯩꯕ ꯃꯇꯝꯗꯣ ꯑꯣꯏꯗꯕꯅꯤꯅꯀꯣ ꯃꯥꯏ ꯃꯥꯏ ꯃꯈꯥ ꯃꯈꯥ ꯁꯨꯝ ꯇꯝꯕ ꯆꯠꯅꯒꯤꯕꯅꯤꯅ ꯀꯥ ꯍꯦꯟꯅ ꯂꯩꯇꯕ ꯀꯣ ꯑꯗꯨꯝ ꯉꯥꯛꯇꯪ ꯂꯩꯔꯗꯤ ꯄꯨꯡ ꯀꯧ ꯍꯧꯔꯛꯑꯅꯤ ꯄꯨꯡ ꯅꯤꯄꯥꯟ ꯇꯥꯔꯝꯗꯥꯏꯗꯗꯤ ꯂꯣꯏꯗ꯭ꯔꯤꯕꯣ ꯏꯔꯨꯖꯗ꯭ꯔꯤꯕꯣ ꯑꯗꯨꯃꯥꯏꯅ ꯇꯧꯔꯒ ꯀꯧ ꯍꯧꯔꯛꯑꯅꯤꯕꯀꯣ ꯑꯗꯨꯗꯨꯅ ꯈꯪꯗꯦ ꯌꯦꯡꯉꯒꯦ ꯃꯥꯁꯨ ꯂꯥꯛꯑꯒꯥ ꯈꯦꯆꯤꯗꯨꯗꯤ ꯑꯗꯨꯝ ꯍꯥꯏꯗꯤ ꯃꯌꯥꯝꯒꯤ ꯍꯧꯕꯅꯤꯅ ꯑꯃꯨꯛ ꯈꯔꯗꯤ ꯊꯦꯡꯉꯅꯤꯕꯀꯣ ꯄꯨꯡ ꯇꯔꯥꯃꯥꯊꯣꯏ ꯕꯥꯔꯣ ꯑꯗꯨꯃꯥꯏꯅ ꯇꯥꯗꯧ ꯃꯥꯜꯂꯦ ꯊꯦꯡꯉꯣ ꯑꯗꯨꯝ ꯇꯔꯥꯃꯥꯊꯣꯏꯗꯤ ꯇꯥꯅꯤꯕꯀꯣ ꯑꯗꯨꯗꯨꯅ ꯈꯦꯆꯤꯗꯨꯅ ꯀꯣꯟꯅ ꯆꯥꯔꯁꯨ ꯆꯥꯛ ꯍꯥꯟꯅ ꯆꯥꯔꯁꯨ ꯌꯦꯡꯉꯒꯦ ꯑꯗꯨꯝꯃꯛ ꯍꯥꯡꯕ ꯆꯥꯅꯕꯀꯣ ꯅꯨꯄꯥꯗꯣ ꯀꯨꯏꯅ ꯂꯩꯕꯁꯨ ꯌꯥꯔꯣꯏ ꯍꯥꯏꯕꯀꯣ ꯃꯣꯏ ꯃꯌꯥꯝꯕ ꯀꯩꯀꯩꯗꯣ ꯂꯥꯛꯀꯥꯗꯕꯀꯣ ꯃꯄꯥꯟ ꯂꯝꯗ ꯂꯩꯕ ꯃꯣꯏ ꯃꯇꯩꯃꯍꯣꯏ ꯑꯉꯥꯡꯍꯣꯏ ꯄꯨꯂꯞ ꯄꯨꯔꯥ ꯊꯣꯛꯈꯤꯕꯅꯦꯕ ꯀꯨꯏꯔꯦꯕꯀꯣ ꯑꯩꯗꯨꯒꯤ ꯂꯥꯛꯀꯥꯅꯤ ꯍꯥꯏꯕꯗꯨꯒꯤꯗꯨꯁꯨ ꯑꯃꯨꯛ ꯉꯟꯅꯁꯨ ꯑꯃꯨꯛ ꯆꯠꯅꯤꯡꯒꯨꯝ ꯇꯧꯕ ꯃꯥꯗꯣ ꯑꯩꯅꯗꯤ ꯗꯨꯝ ꯑꯌꯨꯛꯇꯥ ꯆꯥꯕ ꯅꯨꯡꯉꯥꯏꯇ꯭ꯔꯦ ꯍꯥꯏꯇꯥꯔꯁꯨ ꯅꯨꯡꯗꯥꯡꯗꯨ ꯉꯟꯇꯥ ꯈꯔ ꯉꯟꯅ ꯆꯥꯔꯒ ꯑꯗꯨꯃꯥꯏꯅ ꯍꯟꯒꯣꯗꯤ ꯍꯥꯏꯕꯅꯦꯕꯀꯣ ꯑꯗꯩ ꯃꯥ ꯌꯥꯗꯧ ꯃꯥꯟꯗꯦ ꯑꯗꯨꯝ ꯍꯥꯏꯕꯅꯦ ꯍꯣꯔꯦꯟ ꯍꯪꯅꯔꯒꯦ ꯍꯥꯏꯐꯦꯠ ꯌꯦꯡꯉꯒ ꯑꯗꯩ ꯃꯣꯏ ꯃꯌꯥꯝꯕꯒꯤ ꯃꯆꯥꯅꯨꯄꯤ ꯑꯃꯁꯨ ꯌꯥꯎꯔꯛꯇꯣꯕꯀꯣ ꯑꯗꯨꯒꯤꯅꯤꯗ
ꯑꯣ ꯍꯣꯏ ꯑꯗꯨꯕꯨꯗꯤ ꯑꯩꯅ ꯑꯃꯨꯛ ꯈꯜꯂꯨꯕꯅ ꯍꯨꯖꯤꯛ ꯈꯦꯆꯤꯗꯨꯅ ꯍꯥꯟꯗꯧ ꯑꯣꯏꯔꯒꯥꯗꯤ ꯀꯦꯆꯤ ꯍꯥꯟꯅ ꯄꯤꯖꯔꯒꯥꯁꯨꯅ ꯈꯜꯂꯨꯕ ꯍꯥꯏꯕꯗꯤ ꯃꯣꯏꯗꯨꯗꯤ ꯍꯧꯖꯤꯛ ꯂꯥꯛꯇ꯭ꯔꯤꯝꯅꯤꯅꯗꯤ ꯃꯣꯏ ꯂꯥꯛꯑꯒ ꯅꯪꯅ ꯊꯣꯡꯕ ꯊꯥꯛꯄ ꯁꯦꯝꯕ ꯁꯥꯕ ꯍꯥꯏꯕꯖꯦ ꯑꯗꯨꯝ ꯃꯇꯝꯗꯣ ꯈꯤꯇꯪ ꯑꯃꯨꯛ ꯆꯪꯉꯤꯅꯤꯅꯀꯣ ꯑꯗꯨꯗꯤ ꯈꯦꯆꯤꯗꯨꯅ ꯍꯥꯟꯅ ꯉꯟꯅ ꯂꯣꯏꯔꯒꯗꯤ ꯅꯣꯏꯗ ꯊꯣꯡꯕ ꯅꯠꯇꯦꯕꯨꯗꯤ ꯈꯪꯉꯦꯕꯀꯣ ꯅꯣꯏ ꯊꯣꯡꯕ ꯍꯥꯏꯕꯗꯤ ꯅꯣꯏ ꯄꯨꯟꯅ ꯑꯗꯨꯝ ꯊꯣꯡꯗꯨꯏꯅꯤꯅ ꯅꯣꯏꯗ ꯊꯣꯡꯕꯗꯣ ꯑꯗꯨꯝ ꯍꯥꯏꯒꯤꯕꯩ ꯋꯥꯅꯦꯕꯀꯣ ꯍꯣꯏ ꯃꯌꯥꯝꯒꯤ ꯇꯧꯕꯅꯤꯅ ꯑꯗꯨꯁꯨ ꯑꯗꯨꯝ ꯊꯦꯡꯗꯧ ꯑꯣꯏꯔꯒꯕꯨꯗꯤ ꯅꯪꯅ ꯆꯥꯛꯇꯨꯗꯤ ꯅꯪꯅ ꯁꯣꯠ ꯑꯗꯨꯝ ꯊꯣꯡꯗꯣꯛꯑꯁꯨ ꯌꯥꯔꯦꯗ ꯆꯥꯛꯇꯨꯕꯨꯗꯤ ꯍꯥꯟꯅꯀꯣ ꯑꯗꯨꯒ ꯌꯦꯟꯖꯥꯡꯗꯨꯁꯨ ꯌꯦꯡꯉꯣ ꯑꯉꯥꯡ ꯑꯃꯁꯨ ꯌꯥꯎꯔꯝꯃꯦ ꯍꯥꯏꯃꯤꯅꯀꯣ ꯑꯗꯨꯝ ꯀꯩꯅꯣꯝꯃ ꯑꯗꯨꯃꯥꯏꯅ ꯆꯥꯒꯤꯕꯗꯨꯅꯗꯤ ꯃꯣꯏꯁꯨ ꯅꯨꯡꯉꯥꯏꯗꯧ ꯃꯥꯜꯂꯦ ꯍꯥꯏꯕꯗꯤ ꯊꯣꯏꯅ ꯆꯥꯅꯤꯡꯉꯨꯕ ꯆꯥꯅꯤꯡꯗꯕꯩ ꯋꯥ ꯁꯨꯡꯅꯠ ꯅꯠꯇꯕ ꯃꯣꯏꯅ ꯌꯥꯝ ꯆꯥꯅꯤꯡꯉꯝꯅꯤ ꯑꯗꯨ ꯇꯧꯔꯝꯅꯤ ꯍꯥꯏꯕ ꯋꯥ ꯅꯠꯇꯕꯀꯣ ꯑꯗꯨꯝ ꯑꯗꯨꯃꯥꯏꯅ ꯑꯍꯥꯎꯕ ꯑꯃ ꯆꯥꯒꯤꯕꯗꯨꯅ ꯈꯤꯇꯪ ꯅꯨꯡꯉꯥꯏꯗꯅ ꯃꯤ ꯑꯃ ꯊꯨꯡꯉꯕ ꯍꯥꯏꯕꯁꯦ ꯑꯗꯒꯤ ꯍꯣꯏ ꯃꯥꯁꯨ ꯑꯗꯨꯝ ꯃꯌꯥꯝꯕ ꯀꯩꯀꯥ ꯂꯥꯛꯄꯗꯣ ꯃꯌꯨꯝꯗ ꯂꯩꯅꯤꯡꯉꯝꯅꯤ ꯑꯗꯒꯤ ꯂꯧꯕ ꯈꯣꯠꯄ ꯆꯠꯀꯗꯕ ꯑꯣꯏꯔꯒꯁꯨꯀꯣ ꯃꯥꯅ ꯃꯣꯏꯅ ꯍꯧꯖꯤꯛꯇꯤ ꯑꯃꯨꯛ ꯑꯗꯨꯃꯥꯏꯟ ꯆꯠꯊꯣꯛ ꯈꯣꯠꯊꯣꯛ ꯇꯧꯕꯗꯨ ꯃꯥꯅ ꯑꯣꯏꯗꯣꯏꯅꯤꯅꯀꯣ ꯂꯧꯕꯗꯕꯨ ꯆꯞ ꯄꯨ ꯑꯣꯏꯔꯣ ꯑꯗꯒꯤ ꯈꯪꯗꯦ ꯃꯤ ꯑꯇꯣꯞꯄ ꯌꯨꯝꯗ ꯁꯨꯝ ꯊꯨꯡꯉꯀꯥꯟꯗ ꯑꯃꯨꯛ ꯂꯤꯃꯤ ꯂꯩꯔꯝꯗ ꯍꯥꯏꯕꯁꯦ ꯂꯥꯛ ꯂꯥꯛꯏꯕ ꯃꯤꯗꯨꯅꯁꯨ ꯑꯃꯨꯛ ꯈꯤꯇꯪ ꯅꯨꯡꯉꯥꯏꯇꯦꯗꯅꯀꯣ ꯑꯗꯨ ꯌꯥꯝ ꯀꯟꯅ ꯑꯗꯨꯗ ꯈꯟꯖꯤꯜꯂꯨꯅꯤ ꯍꯥꯏꯕ ꯋꯥ ꯅꯠꯇꯕ ꯁꯨꯝ ꯅꯍꯥꯟꯗꯩ ꯌꯨꯝꯗ ꯂꯩꯔꯒ ꯉꯁꯤꯈꯛ ꯊꯨꯡꯉꯕꯗꯨꯗ ꯑꯃꯨꯛ ꯌꯨꯝꯗ ꯂꯩꯇꯕ ꯍꯥꯏꯕꯗꯣ ꯑꯗꯨꯒꯤ ꯁꯨꯝ ꯅꯨꯡꯉꯥꯏꯇꯕ ꯈꯣꯠꯇꯕ ꯇꯧꯔꯝꯕꯁꯨ ꯌꯥꯏ ꯑꯗꯨꯅ ꯅꯪꯒꯤꯁꯨ ꯂꯥꯛꯀꯅꯤ ꯍꯥꯏꯗꯣꯛꯈꯤꯕꯩ ꯅꯪꯅꯕ ꯂꯥꯛꯅꯤꯡꯕ ꯑꯗꯨꯒꯤ ꯑꯣꯏꯔꯝꯕꯁꯨ ꯌꯥꯏꯕꯀꯣ ꯑꯗꯨꯅ ꯌꯦꯡꯉꯣ ꯅꯪꯉꯣꯟꯗꯁꯨ ꯎꯟꯅꯔꯒ ꯃꯥꯉꯣꯟꯗꯁꯨ ꯑꯃꯨꯛ ꯌꯥꯝ ꯀꯥꯏꯗꯧꯕ ꯑꯣꯏꯔꯒ ꯇꯤ ꯑꯗꯨꯝ ꯉꯟꯅ ꯍꯜꯍꯟꯒꯦꯁꯨꯀꯣ ꯅꯪꯅꯕꯨꯗꯤ ꯉꯁꯤ ꯈꯤꯇꯪ ꯎꯟꯅꯕꯅꯤꯅ ꯈꯤꯇꯪ ꯊꯦꯡꯅ ꯂꯩꯍꯟꯅꯤꯡꯉꯒꯁꯨ ꯑꯗꯨꯝ ꯍꯧꯖꯤꯛ ꯇꯤ ꯃꯇꯝꯖꯦ ꯆꯍꯤꯁꯦ ꯑꯗꯨꯝꯛ ꯑꯉꯥꯡ ꯑꯝꯇ ꯅꯠꯅꯗ꯭ꯔꯝꯅꯤ ꯌꯥꯗꯕꯅꯦꯕ ꯊꯕꯛꯁꯦ ꯍꯥꯏꯕꯗꯤ ꯑꯩꯅ ꯁꯦꯠꯆꯜꯂꯗꯤ ꯁꯤꯗ ꯑꯗꯨꯝ ꯇꯧꯔ ꯂꯩ ꯊꯣꯛꯀꯦꯁꯨ ꯌꯥꯗꯕ ꯑꯃꯒꯤꯁꯨ ꯑꯃꯒꯤꯁꯨ ꯈꯤꯇꯪ ꯈꯤꯇꯪ ꯅꯪꯅꯕ ꯆꯦꯟꯗꯕꯁꯨ ꯌꯥꯗꯕꯅꯦꯕ ꯍꯦꯛꯇꯀꯣ ꯑꯗꯨꯅ ꯃꯥꯁꯨ ꯑꯗꯨꯒꯤꯖꯨ ꯈꯜꯂꯝꯕ ꯌꯥꯏꯌꯦꯕꯀꯣ ꯑꯗꯨꯅ ꯑꯉꯥꯡꯗꯨꯁꯨ ꯌꯥꯎꯔꯛꯇꯕꯅꯤꯅ ꯌꯥꯝ ꯀꯨꯏꯅ ꯂꯩꯕꯗ ꯅꯨꯡꯉꯥꯏ ꯇꯕꯁꯨ ꯌꯥꯔꯝꯅꯤ ꯃꯥꯅꯁꯨꯀꯣ ꯍꯥꯏꯕꯗꯤ ꯑꯉꯥꯡꯅꯤꯅ ꯃꯣꯏꯗꯤ ꯑꯃꯨꯛ ꯌꯨꯝ ꯍꯥꯏꯕꯩ ꯋꯥꯅꯤ ꯃꯤꯗ ꯆꯠ ꯗꯣ ꯄꯥꯝꯃꯒꯁꯨ ꯉꯁꯥꯏꯒꯤ ꯀꯨꯏꯅ ꯊꯥꯗꯜꯂꯛꯑꯗꯤ ꯌꯨꯝꯗ ꯍꯟꯅꯤꯡꯕꯅꯦ ꯍꯦꯛꯇ ꯑꯉꯥꯡꯁꯤꯡꯁꯤꯗꯤꯀꯣ ꯌꯥꯗꯕꯅꯦꯕ ꯑꯗꯨꯅ ꯑꯗꯨꯒꯨꯝꯕꯒꯤꯁꯨ ꯃꯌꯥꯝ ꯈꯟꯕꯒꯤ ꯆꯥꯎꯔꯥꯛꯄ ꯑꯃ ꯁꯨꯝ ꯅꯪꯉꯣꯟꯗ ꯍꯥꯏꯔꯛꯄ ꯑꯣꯏꯔꯝꯕꯁꯨ ꯌꯥꯏꯌꯦꯕꯀꯣ ꯍꯟꯗꯛ ꯅꯪꯉꯣꯟꯗꯁꯨ ꯈꯤꯇꯪ ꯑꯥꯏꯗꯤꯌꯥꯗꯣ ꯂꯩꯒꯤꯅꯕ ꯍꯥꯏꯇꯥꯔꯦ ꯅꯠꯇ꯭ꯔꯒꯗꯤ ꯅꯪꯅ ꯑꯗꯨꯝ ꯍꯥꯏꯗꯣꯢꯕ ꯍꯣꯔꯦꯟ ꯀꯩꯅꯣ ꯍꯣꯔꯦꯟ ꯊꯦꯡꯅ ꯍꯜꯂꯣ ꯈꯣꯠꯂꯣ ꯑꯗꯣ ꯃꯥꯁꯨ ꯑꯗꯨꯗ ꯈꯤꯇꯪ ꯅꯣꯏ ꯌꯨꯝꯗ ꯑꯗꯨꯃꯥꯏꯅ ꯃꯔꯩ ꯇꯧꯅꯕꯗꯨꯁꯨ ꯅꯨꯡꯉꯥꯏꯒꯤꯔꯣꯏ ꯈꯜꯂꯝꯅꯦꯕꯀꯣ ꯃꯤ ꯃꯌꯥꯝ ꯃꯃꯥꯡꯗꯨꯗ ꯀꯣ ꯍꯥꯏꯕꯗꯤ ꯑꯦ ꯑꯩ ꯁꯨꯃꯥꯏ ꯁꯨꯃꯥꯏꯟ ꯇꯧꯋꯤꯗꯣ ꯍꯧꯖꯤꯛꯇꯨ ꯃꯥꯅ ꯆꯥꯎꯔꯥꯛꯄ ꯑꯃ ꯍꯥꯏꯍꯧꯔꯒꯗꯤ ꯅꯪꯅꯖꯨ ꯍꯣꯔꯦꯟ ꯃꯥꯅ ꯍꯜꯂꯒꯦ ꯍꯟꯅꯕ ꯇꯧꯔꯒꯦ ꯍꯥꯏꯔꯒꯅ ꯒ꯭ꯌꯥꯟꯗꯣ ꯀꯣꯛ ꯇꯥꯔꯗꯤ ꯐꯩꯗꯅꯀꯣ ꯑꯗꯨꯒꯨꯝꯕꯩ ꯑꯣꯏꯔꯝꯕꯁꯨ ꯌꯥꯏ ꯑꯗꯨ ꯅ ꯌꯦꯡꯉꯣ
ꯍꯣꯏ ꯃꯥꯅꯦ ꯃꯥꯅꯦ ꯑꯗꯨꯃꯥꯏꯟ ꯇꯧꯔꯒꯀꯣ ꯍꯥꯏꯅꯔꯒ ꯃꯥꯒꯤꯁꯨ ꯁꯣꯏꯗꯅꯕ ꯑꯩꯒꯤꯁꯨ ꯁꯣꯢꯗꯅꯕ ꯍꯣꯏ ꯑꯩꯅꯕꯨꯗꯤ ꯑꯗꯨꯝ ꯀꯨꯏꯅ ꯍꯣꯠꯅꯕ ꯈꯣꯠꯂꯨꯕ ꯇꯧꯗꯕꯅꯤꯅ ꯑꯗꯨꯝ ꯍꯥꯏꯗꯤ ꯑꯗꯨꯝ ꯂꯩꯍꯟꯅꯤꯡꯕ ꯈꯣꯠꯄꯗꯨ ꯐꯥꯎꯋꯦꯕꯀꯣ ꯑꯗꯨꯝ ꯌꯥꯔꯦꯗꯤ ꯑꯗꯨꯝ ꯂꯦꯛꯄꯣꯛ ꯂꯦꯛꯍꯟꯅꯤꯡꯉꯤꯕꯅꯦ ꯑꯍꯤꯡꯒꯗꯣ ꯑꯗꯨꯝ ꯀꯩ ꯍꯥꯏꯅꯤ ꯑꯗꯨꯝ ꯃꯥꯗꯤ ꯑꯃꯨꯛ ꯊꯕꯛ ꯏꯪꯈꯥꯡꯗꯣ ꯇꯤ ꯌꯥꯝ ꯆꯤꯜꯂꯦꯕ ꯑꯩ ꯌꯦꯟ ꯂꯣꯏꯗꯅ ꯉꯥꯅꯨ ꯂꯣꯏꯗꯅ ꯑꯗꯩ ꯑꯉꯥꯡ ꯀꯨꯏ ꯀꯣꯆꯤꯡꯁꯨ ꯇꯧꯕ ꯈꯣꯠꯄ ꯇꯧꯕꯅꯤ ꯑꯗꯩ ꯃꯥꯏ ꯊꯕꯛ ꯑꯃꯒꯤꯁꯨ ꯍꯥꯏꯅꯒꯤꯕꯅꯦꯕꯀꯣ ꯑꯗꯨꯁꯨ ꯍꯥꯏꯗꯣꯛꯇ꯭ꯔꯤꯕꯒꯤ ꯗꯨꯝ ꯃꯇꯝꯕꯨꯗꯤ ꯌꯥꯝ ꯃꯥꯡꯍꯟꯗꯕꯅꯦ ꯑꯗꯨꯝ ꯊꯕꯛ ꯏꯪꯈꯥꯡ ꯌꯥꯝ ꯐꯕꯅꯦ ꯑꯗꯩ ꯂꯧ ꯁꯨꯕ ꯈꯣꯠꯄ ꯇꯧꯕꯒꯤ ꯑꯗꯨꯝ ꯇꯧꯔ ꯆꯠꯆꯔ ꯊꯕꯛꯇꯤ ꯌꯥꯝ ꯆꯤꯟꯖꯕ ꯃꯣꯏ ꯃꯅꯥꯎꯄꯥꯁꯨ ꯃꯄꯥꯟ ꯂꯝꯗ ꯂꯩꯒꯤꯕ ꯅꯔꯁ ꯇꯝꯕꯅꯦꯕꯀꯣ ꯃꯌꯥꯝꯕꯁꯨ ꯑꯃꯨꯛ ꯀꯩꯅꯣ ꯑꯣꯏꯕꯒꯤ ꯃꯄꯥꯟ ꯂꯩꯒꯤꯕ ꯊꯕꯛ ꯇꯧꯕꯒꯤ ꯑ ꯂꯩꯔꯤꯁꯦ ꯃꯃꯥꯒ ꯃꯥꯗꯪ ꯂꯩꯕꯅꯦ ꯑꯌꯥꯝꯕ ꯑꯗꯨꯝ ꯍꯣꯠꯅꯕꯗꯣ ꯑꯣꯏꯕꯅꯦ ꯊꯕꯛꯁꯨ ꯆꯤꯟꯃꯟꯕꯩ ꯑꯩꯁꯨ ꯈꯪꯉꯦ ꯅꯍꯥꯟ ꯀꯨꯏꯔꯦ ꯂꯥꯛꯑꯣ ꯂꯥꯛꯑꯣ ꯍꯥꯏꯁꯦ ꯑꯗꯨꯃꯥꯏꯟ ꯑꯣꯢ ꯇꯥꯟꯖꯥ ꯑꯗꯨꯝ ꯐꯔꯛ ꯇꯅꯕꯀꯣ ꯍꯟꯗꯛꯇꯤ ꯀꯥꯡ ꯅꯨꯃꯤꯠꯇ ꯁꯣꯏꯗꯅ ꯂꯥꯛꯑꯒꯦ ꯍꯔꯥꯎ ꯀꯨꯝꯍꯩꯁꯨ ꯑꯣꯏꯕꯅꯤꯅ ꯑꯗꯨꯃꯥꯏꯟ ꯍꯥꯏꯐꯦꯠ ꯍꯥꯏꯔꯛꯄꯀꯣ ꯑꯗꯨꯗꯤ ꯑꯗꯨꯝ ꯇꯥꯟ ꯆꯥꯔꯦ ꯂꯥꯛꯑꯣ ꯑꯗꯨꯝ ꯀꯩꯅꯣꯝ ꯇꯧ ꯆꯥꯃꯤꯟꯅꯔꯁꯤ ꯈꯣꯠꯂꯁꯤꯅ ꯑꯗꯨꯝ ꯍꯥꯏꯈꯤꯕꯅꯦꯕ ꯑꯗꯨꯒꯤꯅꯤꯗ
ꯑꯣ ꯍꯣꯏ ꯌꯥꯝ ꯅꯨꯡꯁꯤꯌꯦ ꯑꯗꯨꯗꯤ ꯅꯣꯏ ꯋꯥꯔꯤꯁꯤꯁꯨꯀꯣ ꯋꯥꯔꯤꯁꯨ ꯌꯥꯝ ꯅꯨꯡꯉꯥꯏꯔꯤ ꯍꯣꯢ ꯀꯣꯟꯅ ꯑꯃꯨꯛ ꯐꯥꯎꯅꯔꯁꯤꯀꯣ
ꯎꯝ ꯎꯝ ꯊꯝꯃꯣ ꯊꯝꯃꯣ